ꯍꯂꯣ ꯍꯜꯂꯣ
ꯍꯜꯂꯣ
ꯏꯃꯥꯟꯅꯕꯤ ꯇꯥꯗꯦ
ꯑꯩꯉꯣꯟꯗꯁꯨ ꯇꯥꯗ꯭ꯔꯦꯅꯦ ꯐꯖꯅ ꯇꯥꯕ꯭ꯔꯣ
ꯍꯜꯂꯣ
ꯍꯜꯂꯣ ꯍꯜꯂꯣ ꯎꯇꯥ
ꯇꯥꯌꯦ ꯇꯥꯔꯦ ꯑꯁꯅꯦ ꯋꯥꯛꯁꯦ ꯉꯔꯥꯡꯗꯒꯤꯩ ꯅꯅꯨꯡꯉꯥꯏꯈꯠꯂꯛꯇꯦ ꯇꯧꯔꯤꯁꯦ
ꯇꯥꯔꯦ ꯇꯥꯔꯦ ꯑꯁ ꯑꯩꯒꯤꯁꯨ ꯅꯦꯠꯋꯥꯛꯁꯨ ꯅꯨꯡꯉꯥꯏꯇꯕ ꯂꯣꯏꯔꯦ ꯀꯃꯥꯏꯅ ꯇꯧꯗꯣꯏꯅꯣ
ꯉꯁꯥꯏꯗꯣ ꯑꯩꯅ ꯐꯣꯟ ꯇꯧꯔꯒꯦ ꯇꯧꯔꯒꯅꯦ ꯊꯕꯛꯁꯦ ꯌꯥꯝꯃꯟꯈꯤꯗꯅ ꯑꯩꯈꯣꯏ ꯏꯃꯥꯁꯤꯅ ꯄꯪꯈꯥꯏ ꯍꯥꯏꯖꯤꯜꯂꯛꯇꯨꯅ ꯑꯩꯗꯣ ꯇꯧꯔꯨꯔꯦ ꯍꯧꯖꯤꯛꯇ ꯂꯣꯏꯗ ꯉꯥꯏꯔꯦ ꯑꯗꯨꯟꯗꯤ ꯍꯧꯖꯤꯛꯇ ꯂꯣꯏꯗ ꯉꯥꯏ ꯊꯕꯛꯁꯦ
ꯁꯤꯡꯖꯨꯗꯣ ꯑꯩꯈꯣꯏ ꯑꯉꯥꯡ ꯈꯔ ꯄꯨꯜꯊ ꯀ ꯑꯣꯏꯅ ꯆꯥꯔꯨꯔꯦ ꯅꯪꯗ ꯀꯣꯜ ꯄꯥꯏꯔꯛꯇꯕꯗꯣ ꯊꯕꯛ ꯊꯕꯛ ꯆꯤꯜꯂꯝꯃꯅꯤꯅ
ꯀꯣꯟꯅꯣꯁꯦ ꯐꯣꯡꯉꯀꯥꯏ ꯂꯩ ꯈꯪꯗ꯭ꯔꯕꯅꯦ ꯍꯥꯏꯕ ꯑꯩꯗꯣ ꯐꯤ ꯑꯃꯨꯛ ꯂꯧꯔꯨꯁꯨ ꯑꯃꯨꯛ ꯍꯥꯏꯅꯤ ꯑꯗꯒꯤ ꯑꯗꯨꯗ ꯐꯤꯁꯨ ꯁꯨꯔꯝꯃꯅꯤ ꯑꯃ ꯐꯤ ꯌꯣꯟꯕꯒꯤ ꯐꯤ ꯁꯨꯕꯗꯣ
ꯑꯥ ꯑꯥ
ꯑꯗꯨ ꯂꯧꯔꯨ ꯆꯣꯡ ꯑꯃꯨꯛ ꯍꯥꯏꯅꯤꯕꯦꯝꯃ ꯏꯁꯇꯤꯒꯤ ꯑꯃꯨꯛ ꯇꯛ ꯑꯣ ꯍꯥꯏ ꯑꯁ ꯀꯃꯥꯏ ꯊꯕꯛ ꯃꯌꯥꯝꯁꯦ ꯑꯩ ꯇꯧꯅ ꯋꯥꯔꯕꯖꯥꯠꯅꯦ ꯑꯣꯏꯕ
ꯑꯗꯨꯕꯨꯗꯤ ꯃꯃꯥꯅ ꯐꯤ ꯈꯔ ꯁꯦꯟꯅꯔꯝꯅꯦꯅ ꯇꯧ ꯇꯥꯕꯅꯤꯅꯦ
ꯐꯤꯌꯣꯟꯕꯤꯒꯤ ꯃꯆꯥ ꯑꯣꯏꯕꯁꯦ ꯈꯥꯊ ꯄꯨ ꯀ ꯆꯂꯦ
ꯃ ꯑꯃꯨꯛ ꯈꯔ ꯑꯃꯨꯛ ꯆꯤꯜꯂꯣꯏꯗꯕ ꯅꯨꯄꯤ ꯑꯣꯏꯔꯕꯅꯤꯅ
ꯃꯥꯅꯤ ꯑꯁ ꯃꯆꯥ ꯅꯨꯄꯥꯁꯤꯡꯁꯦ ꯇꯣꯛ ꯈꯣꯡꯉꯗꯀꯣ ꯑꯣꯏꯕ ꯁꯥꯊꯦꯡ ꯀꯣꯝꯃꯤ ꯃꯣꯏ ꯄꯨꯟꯁꯤꯁꯦ ꯑꯣꯏꯕ
ꯅꯥꯏꯖꯔ
ꯑꯗꯒꯤ ꯃꯣꯏꯗꯤ ꯏꯃꯨꯡꯒꯤ ꯊꯕꯛ ꯆꯤꯟꯕꯗꯣ ꯆꯥꯛ ꯊꯣꯡꯉꯝꯃꯨ ꯈꯣꯠꯂꯝꯃꯣ ꯍꯥꯏꯗꯧꯁꯨ ꯍꯩꯇꯦ ꯈꯣꯠꯇꯦ ꯍꯥꯏꯔꯅ ꯑꯗꯨꯝ ꯂꯩ
ꯂꯦ ꯀꯅꯦꯦꯕꯗ
ꯑꯩꯅ ꯍꯌꯦꯡꯕ ꯏꯆꯥ ꯅꯨꯄꯥꯒ ꯄꯣꯛꯑꯗꯤꯕ ꯆꯥꯛ ꯊꯣꯡꯍꯟꯗꯣꯏ ꯐꯨ ꯐꯨꯗꯅ
ꯑꯁ ꯑꯗꯨ ꯑꯣꯏ ꯍꯥꯏꯔꯗꯤ ꯑꯩꯈꯣꯏꯗꯤ ꯅꯨꯡꯉꯥꯏꯌꯦ ꯑꯩꯈꯣꯏ ꯗꯗꯥꯗꯥꯁꯨ ꯏꯅꯥꯎꯄꯥꯁꯨ ꯂꯣꯏ ꯆꯥꯛ ꯊꯣꯡꯕ ꯍꯩ
ꯑꯗꯨꯣ ꯐꯩꯅꯦ ꯍꯥꯏꯕ ꯑꯩꯈꯣꯏ ꯏꯌꯥꯝꯕꯅꯤ ꯑꯃ ꯂꯩꯁꯤꯅ ꯑꯄꯨꯝꯕ ꯑꯃ ꯑꯣꯏ ꯦ
ꯀꯩꯅꯣ ꯇꯧꯋꯦꯕ ꯑꯃ ꯂꯣꯏꯅ ꯍꯩꯕꯒꯤ ꯂ ꯂꯧꯗꯥꯟꯅꯕꯗꯤ ꯈꯔ ꯇꯧꯋꯦꯣ ꯀꯣ ꯆꯥꯛ ꯊꯣꯡꯉꯝꯗꯥꯏꯁꯦ ꯇꯧꯔꯛꯑꯅꯤ ꯑꯃꯅꯁꯨ ꯑꯁ ꯎ ꯏꯅꯥꯎꯄꯥ ꯍꯥꯏꯅ ꯆꯤꯆꯦ ꯑꯁ ꯅꯪ ꯊꯣꯡꯕꯗꯣ ꯍꯥꯎꯕꯅꯤ ꯅꯕꯨ ꯇꯧꯔꯛꯇꯣꯏꯅꯦ ꯑꯗꯩꯗꯤ ꯑꯩꯈꯣꯏꯅꯕꯨ ꯑꯁ ꯏꯅꯥꯎꯄꯥꯗꯨꯗ ꯑꯁ ꯑꯕꯨꯡꯉ ꯅꯪ ꯊꯣꯡꯕꯗꯤ ꯌꯥꯝ ꯍꯥꯎꯕꯅꯦꯅ ꯇꯧꯔꯒꯅꯦ ꯑꯩꯈꯣꯏ ꯗꯗꯥꯗꯥꯗꯁꯨ ꯆꯗꯥ ꯅꯪ ꯊꯣꯡꯕꯁꯦ ꯌꯥꯝ ꯍꯥꯎꯕꯅꯤꯗ ꯊꯥꯒꯠꯅꯗꯣꯏꯅꯦ ꯍꯥꯏꯕ
ꯑꯗꯨ ꯍꯥꯏꯔꯒ ꯑꯩꯈꯣꯏ ꯏꯌꯥꯝꯕꯗꯣ ꯅꯍꯥꯟ ꯅꯣꯡꯃꯝꯗꯤ ꯑꯩꯈꯣꯏ ꯃꯥꯅ ꯆꯥꯛ ꯊꯣꯡꯉꯣ ꯇꯥꯛꯀꯦ ꯇꯥꯛꯀꯦ ꯇꯧꯔ ꯊꯣꯡꯍꯟꯕꯅꯦꯕ
ꯎꯝ
ꯁꯦ ꯀꯌꯥ ꯑꯣꯟꯗꯣꯏꯅꯣ ꯍꯪꯉꯦ ꯁꯤ ꯑꯣꯟꯗꯣꯏꯅꯦ ꯈꯣꯠꯇꯣꯏꯅꯦ ꯍꯥꯏꯔꯦ ꯀꯧꯇꯥ ꯑꯍꯨꯝ ꯑꯣꯟꯂꯣ ꯈꯣꯠꯂꯣ ꯍꯥꯏꯔꯦꯀꯣ ꯑꯗꯩ ꯃꯍꯤ ꯀꯌꯥꯝꯃꯨꯛ ꯍꯥꯞꯇꯣꯏꯅꯣ ꯑꯃꯨꯛ ꯍꯪꯉꯦ ꯃꯍꯤꯗꯣ ꯑꯃꯨꯛꯗꯨ ꯑꯃꯨꯛ ꯇꯥꯛꯑꯦ ꯑ ꯏꯟꯁꯥꯡ ꯁꯦꯝꯃꯝꯃꯦ ꯁꯤ ꯀꯃꯥꯏꯅ ꯊꯣꯡꯗꯣꯏꯅꯣ ꯍꯪꯉꯛꯑꯦ ꯀꯃꯥꯟ ꯅꯪ ꯅꯪ ꯆꯂꯣ ꯆꯂꯣ ꯅꯪ ꯇꯔ ꯏ ꯊꯣꯡꯑꯒꯦ ꯈꯨꯝꯕ ꯉꯝꯗ꯭ꯔꯦ ꯑꯩ ꯈꯨꯝꯕ ꯋꯥꯔꯦ ꯑꯩ ꯊꯣꯡꯖꯔꯒꯦ ꯌꯥꯔꯦ ꯅ ꯍꯥꯏ ꯉꯣꯛꯄꯅꯦ ꯇꯨꯃꯤꯟꯅ
ꯑꯩꯈꯣꯏ ꯑꯩꯈꯣꯏ ꯗꯗꯥ ꯍꯣꯏꯅ ꯑꯩꯈꯣꯏ ꯗꯗꯥ ꯍꯣꯏꯅ ꯑꯃꯨꯛ ꯀꯩꯅꯣꯗ ꯕꯔꯥꯗ ꯂꯩꯔꯛꯄꯗꯣ
ꯎꯝ ꯎꯝ
ꯕꯔꯥꯗ ꯂꯩꯔꯛꯑꯕꯅꯤꯅ ꯑꯗꯨꯝ ꯊꯣꯡꯕ ꯊꯥꯛꯄꯁꯦ ꯃꯁꯥꯅ ꯇꯧꯔꯛꯑꯕꯅꯤꯅ ꯑꯗꯨꯝ ꯍꯩꯈ꯭ꯔꯤꯅꯦꯕ
ꯑꯗꯨ ꯐꯔꯕꯅꯦ ꯏꯕꯦꯝ
ꯎꯝ ꯑꯃꯔꯣꯝꯗ ꯂꯝ ꯈꯔ ꯊꯣꯛꯍꯟꯕꯁꯦ ꯐꯥꯥꯎꯖꯟ
ꯎꯝ ꯐꯩꯌꯦ ꯑꯗꯨ ꯐꯩꯌꯦ
ꯎꯝ
ꯈꯪꯉꯦ ꯅꯨꯄꯤꯁꯨ ꯏꯊꯟꯇ ꯌꯥꯎꯕꯅꯤꯅ ꯌꯥꯝ ꯋꯥꯏ ꯂꯩꯦ ꯅꯨꯄꯤ ꯑꯃ
ꯁꯦꯡꯕ ꯏꯇꯣꯝ ꯌꯥꯎꯕꯁꯦ
ꯅꯨꯄꯤꯁꯦ ꯑꯅꯤ ꯑꯍꯨꯝꯨꯛ ꯁꯨꯔꯝꯕꯗꯤ ꯐꯒꯗꯕ
ꯍꯣꯏ ꯑꯗꯩꯗꯤ ꯋꯥ ꯇꯥꯊꯣꯛ ꯇꯥꯁꯤꯟ ꯍꯥꯏꯕ ꯑꯃ ꯂꯩꯗꯅ
ꯃꯥꯅꯦ ꯃꯥꯅꯦ ꯏꯆꯤꯜ ꯏꯅꯥꯎ ꯑꯃꯈꯛ ꯈꯛ ꯑꯣꯏꯕꯁꯦ ꯋꯥꯔꯝꯒꯅꯤ ꯏꯕꯦꯝꯅ
ꯑꯁ ꯋꯥꯔꯝ ꯋꯥꯝ ꯌꯥꯝ ꯊꯤ ꯅꯨꯡꯉꯥꯏꯔꯝ
ꯑꯗꯨꯅꯦ ꯃꯊꯟꯇ ꯄꯣꯛꯄꯒꯁꯦ
ꯏꯆꯦ ꯏꯅꯥꯎ ꯃꯌꯥꯝ ꯁꯨꯏꯌꯦ ꯆ ꯏꯆꯤꯜ ꯏꯅꯥꯎ ꯃꯌꯥꯝ ꯁꯨꯏ ꯍꯥꯏꯖꯕ ꯋꯥꯅꯦ ꯅꯨꯄꯤ ꯅꯨꯄꯥꯗ ꯑꯣꯏꯔꯕꯅꯤꯅ ꯎꯝ ꯗꯗꯥ ꯑꯩꯍꯣꯏ ꯏꯅꯥꯎꯨꯄꯥ ꯍꯣꯏꯗ ꯍꯥꯏ ꯊꯗꯣꯛꯄ ꯌꯥꯗꯕ ꯋꯥ ꯌꯥꯎꯔꯛꯏꯗꯅ ꯆꯃ ꯃ ꯃꯇꯝꯗꯗꯤ ꯏꯅꯥꯎꯄꯤ ꯑꯃ ꯂꯩꯔꯝꯃꯗꯤꯀꯣ ꯅꯠꯇ꯭ꯔꯒ ꯏꯆꯦ ꯑꯃ ꯂꯩꯔꯝꯃꯗꯤꯀꯣ ꯀ ꯌꯥꯝ ꯈꯟꯃꯤ ꯕꯤꯗꯤ ꯇꯧꯋꯦ ꯍꯥꯏꯕ
ꯈꯟꯕ ꯇꯥꯕꯅꯤꯅꯦ
ꯎꯝ ꯂꯣꯏꯅ ꯏ ꯀꯗ ꯈꯔ ꯈꯔ ꯑꯃꯅ ꯑꯃꯨꯛ ꯃꯕꯨꯡ ꯃꯧꯄ꯭ꯋꯥ ꯂꯩꯇꯕꯁꯤꯡꯁꯤꯅ ꯑꯃꯨꯛ ꯈꯜꯂꯝꯗꯣꯏꯅꯦ ꯑꯁ ꯑꯩꯁꯨ ꯏꯄꯨꯡ ꯑꯃ ꯂꯩꯔꯝꯃꯗꯤꯦ ꯑꯩꯁꯨ ꯏꯄꯥ ꯑꯃ ꯂꯩꯔꯝꯃꯗꯦꯅ ꯈꯜꯂꯝꯗꯣꯏꯅꯦꯕ
ꯈꯪꯗꯣꯏꯁꯦ ꯈꯪꯗꯣꯏꯁꯦ
ꯎꯝ
ꯑꯩ ꯌꯥꯝꯅꯁꯤ ꯈꯤꯌꯦꯦ
ꯂꯩꯖꯕꯅ ꯄꯦꯟꯗꯕꯁꯦ ꯑꯁ ꯃꯤꯑꯣꯏꯕꯁꯦ ꯂꯣꯏ ꯐꯥꯎꯕꯖꯥꯠꯅꯤ ꯑ ꯑꯗꯨꯝ ꯋꯥꯠꯄꯩ ꯇꯥꯏꯞꯇ ꯐꯥꯎꯋꯦꯕ
ꯍꯣꯏꯣꯏ ꯃꯤꯅꯗꯤ ꯍꯥꯏꯔꯤꯕ ꯏꯁꯁ ꯅꯪꯗꯤ ꯅꯌꯥꯝꯕ ꯂꯩꯕꯅꯤꯅ ꯊꯕꯛ ꯌꯥꯝ ꯀꯣꯝꯃꯝꯅꯤ
ꯎꯝ
ꯀꯣꯝꯕꯩ ꯊꯕꯛ ꯍꯥꯞꯄꯦ ꯐꯤ ꯁꯨꯕꯗꯨ ꯏꯕꯦꯝꯃ ꯁꯤ ꯁꯨꯕꯤꯔꯝ ꯍꯥꯏꯔꯝꯃꯅꯤ ꯑꯗꯒꯤ ꯏꯌꯥꯝꯕꯅ ꯀꯧ ꯁꯥꯗꯅ ꯅꯨꯡꯉꯥꯏꯇꯅ ꯁꯨꯕꯤꯔꯅꯤ
ꯎꯝ ꯎꯝ
ꯑꯗꯒꯤ ꯁꯨꯝ ꯁꯨꯝ ꯁꯨꯝ ꯍꯦꯟꯖꯜꯂꯛꯑꯅꯤ ꯁꯨꯏ ꯈꯪꯗꯅ ꯑꯗꯩ ꯐꯨꯅꯤꯡꯉꯛꯑꯅꯤ
ꯑꯩꯈꯣꯏꯒꯤꯗꯤ ꯊꯥꯏꯅ ꯏꯄꯥꯒꯤꯗꯤ ꯀꯩꯅꯣ ꯇꯧꯔꯝꯃꯦ ꯈꯔ ꯁꯨꯔꯝꯃꯦꯕ ꯑꯗꯩꯗꯤ ꯍꯣꯁꯇꯦꯜꯗ ꯅꯧꯄꯣꯗꯤꯌꯥꯗ ꯂꯩꯍꯟꯈꯤꯕꯗꯩꯗꯤ ꯊꯣꯛꯂꯛꯄ ꯀꯥꯟꯗ ꯁꯨꯄꯤꯌꯣ ꯍꯥꯏꯔꯛꯄꯗ ꯉꯥꯡꯉꯦ ꯅꯪꯅ ꯅꯕꯣꯗꯤꯌꯥꯗ ꯗ ꯂꯩꯔꯤꯗꯣ ꯅꯣꯡꯃꯇ ꯃꯤꯉꯣꯟꯗ ꯐꯤ ꯁꯨꯕꯤꯌꯣ ꯍꯥꯏꯕ꯭ꯔꯥ ꯅꯁꯥ ꯅꯁꯥꯅ ꯁꯨꯔꯤ ꯅꯠꯇ꯭ꯔꯥ ꯍꯣꯁꯇꯦꯜꯗ ꯂꯩꯔꯒ ꯑꯗꯨꯒꯨꯝꯕ ꯍꯥꯏꯗꯤ ꯍꯣꯁꯇꯦꯜꯗ ꯂꯩꯕ ꯍꯥꯏꯗꯤ ꯏꯁꯥꯒꯤ ꯗꯔꯀꯥꯔ ꯑꯣꯏꯕ ꯄꯨꯝꯅꯃꯛ ꯂꯣꯏꯅ ꯇꯝꯍꯜꯂꯤꯅꯦꯕ ꯍꯩꯅꯕ ꯑꯗꯨꯒꯤ ꯑꯍꯩꯕꯗꯨ ꯅꯪ ꯌꯨꯝ ꯂꯥꯛꯀ ꯀꯩꯠ ꯁꯤꯟꯅ ꯌꯥꯕ꯭ꯔꯥ ꯇꯧꯔꯒ ꯃꯇꯣꯟ ꯁꯍꯣꯟꯕ
ꯃꯥꯅꯦ
ꯑꯗꯩꯗꯤ ꯃꯥꯅ ꯌꯥꯗ ꯌꯥꯗ꯭ꯔꯒꯅꯅꯦ ꯑꯩꯅ ꯇꯧꯔꯤꯁꯦ ꯃꯥꯗꯤ ꯀꯩꯅꯣ ꯐꯨꯠꯕꯣꯜ ꯌꯥꯝ ꯁꯥꯟꯅꯕꯅꯤꯅ ꯍꯨꯃꯥꯡ ꯌꯥꯝ ꯆꯣꯠꯂꯦꯕ ꯃꯥꯏ ꯐꯤꯔꯣꯁꯤꯡꯗꯣ ꯑꯗꯨ ꯑꯗꯨꯅ ꯐꯤ ꯑꯐꯕꯒ ꯁꯨꯃꯤꯟꯅꯕꯁꯨ ꯅꯨꯡꯉꯥꯏꯇꯦ ꯑꯗꯩ ꯂꯩꯈꯣꯝ ꯅꯨꯡꯈꯣꯝ ꯀꯩꯅꯣ ꯂꯣꯏ ꯇꯩꯕꯁꯨ ꯌꯥꯎꯋꯦ ꯑꯗꯨꯒꯤ ꯑꯩꯅ ꯐꯤꯁꯦ ꯕꯕꯥꯍꯣꯏ ꯃꯃꯥꯍꯣꯏ ꯍꯥꯟ ꯁꯨꯔꯣꯛꯑꯒ ꯑꯔꯦꯝꯕ ꯏꯁꯤꯡꯁꯤꯗ ꯁꯨꯖꯤꯟꯕꯀꯣ ꯑꯗꯗꯤ ꯑꯁ ꯇꯂꯦ ꯆꯁꯦ ꯆꯤꯆꯦꯗ ꯑꯩꯒꯤ ꯐꯤꯕꯨꯁꯨ ꯋꯥꯗꯤ ꯇꯧꯔꯛꯑꯅꯤ ꯃꯣꯏ ꯍꯧꯅꯕꯤ ꯃꯣꯏ ꯐꯤ ꯁꯨꯕ ꯌꯥꯔꯦ ꯑꯃ ꯑꯗꯨꯝ ꯇꯧꯔꯛꯑꯅꯤ
ꯃꯅꯝꯗꯨ ꯅꯝ ꯆꯤꯗꯅ ꯑꯗꯨꯝꯕꯅ ꯁꯨꯕꯗꯤ ꯑ ꯏꯃ ꯁꯧ ꯂꯥꯛꯑꯒꯦ ꯑꯗꯩꯗꯤ ꯌꯥꯔꯦ ꯑꯩ ꯏꯇꯣꯟꯝ ꯁꯨꯖꯔꯒꯦꯅ ꯇꯧ ꯁꯨꯈꯤꯕꯗꯩ ꯍꯧꯖꯤꯛꯇꯤ ꯑꯗꯨ ꯃꯇꯇꯣꯟ ꯁꯨꯔꯦ
ꯑꯗꯨꯅꯦ ꯑꯁ ꯕꯦꯔꯥꯅꯤꯀꯣ ꯍꯥꯏꯖꯕꯅꯤ ꯅꯨꯄꯤꯒꯤ ꯄꯨꯟꯁꯤꯁꯦ ꯌꯥꯝꯅ ꯋꯥꯏ ꯍꯥꯏꯕ ꯃꯣꯏꯗꯤ ꯌꯦꯡꯉ ꯌꯨꯝ ꯄꯥꯜꯂꯀꯥꯟꯗ ꯍꯥꯏꯕ ꯑꯩꯈꯣꯏ ꯏ ꯑꯩꯈꯣꯏ ꯏꯅꯝꯃꯗꯣ ꯑꯩꯈꯣꯏ ꯕꯥꯖꯧꯒꯤ ꯃꯃꯧ ꯅꯨꯄꯤꯗꯣ
ꯎꯝ
ꯑꯗꯣ ꯑꯩꯈꯣꯏ ꯅꯝꯕꯗꯣ ꯃꯥꯗꯣ ꯃꯌꯨꯝ ꯄꯥꯜꯂꯛꯑꯦꯀꯣ ꯃꯥꯅ ꯋꯥꯏꯂꯤ ꯂꯤ ꯂꯤꯕꯁꯤꯗꯤ ꯂꯩꯁꯥꯔꯤꯀꯥꯏ ꯄꯨꯟꯁꯤ ꯅꯨꯡꯉꯥꯏꯈ꯭ꯔꯕ ꯄꯨꯟꯁꯤꯅꯤꯀꯣ ꯅꯨꯡꯉꯥꯏꯊꯣꯛꯎ ꯀ ꯅꯨꯡꯉꯥꯏꯊꯣꯛꯎꯈꯣꯅ
ꯑꯦ ꯌꯨꯝ ꯄꯥꯟꯈꯤꯕꯗꯩꯗꯤ ꯀꯩꯅꯣ ꯉꯁꯥꯏꯒꯤ ꯑꯩꯈꯣꯏ ꯃꯃꯥꯍꯣꯏꯅ ꯇꯧꯔꯝꯕ ꯊꯕꯛ ꯃꯌꯥꯝꯗꯨꯁꯨ ꯑꯩꯅ ꯇꯧꯔꯛꯇꯣꯏꯅꯤ ꯑꯗꯨ ꯍꯦꯟꯕ ꯊꯕꯛꯁꯨ ꯑꯩꯅ ꯂꯣꯏ ꯇꯧꯔꯛꯇꯣꯏꯅꯦ ꯍꯥꯏꯕ
ꯑꯗꯒꯤ ꯌꯦꯡꯉꯣ ꯆꯥꯛꯁꯨ ꯅꯨꯡꯇꯤꯒꯤ ꯊꯣꯡꯗꯣꯏꯅꯤꯀꯣ
ꯊꯣꯡꯕꯣꯏꯅꯦ
ꯇꯉꯥꯏ ꯐꯗꯅ ꯑꯗꯨꯝ ꯊꯣꯡꯗꯧ ꯂꯩꯔꯕꯅꯦꯕ ꯆꯥꯛꯁꯦ
ꯎꯝ ꯉꯁꯥꯏꯒꯤ ꯑꯩꯈꯣꯏꯅ ꯀꯩꯅꯣ ꯇꯧꯔꯤꯀꯥꯟꯗꯗꯤ ꯋꯥꯔꯦ ꯃꯃꯥ ꯉꯁꯤꯗꯤ ꯑꯩ ꯄꯣꯊꯥꯒꯦ ꯃꯃꯥ ꯊꯣꯡꯕ ꯍꯥꯏꯔ ꯊꯣꯡꯍꯟꯕ ꯌꯥꯏꯑꯕ ꯃꯧ ꯑꯣꯏꯔꯀꯥꯟꯗꯗꯤ ꯑꯗꯨꯁꯨ ꯌꯥꯗꯒꯨꯝꯁꯨ
ꯃꯥꯅꯦ ꯃꯅꯦꯝꯄꯣꯛꯇꯣ ꯃꯅꯦꯝꯄꯣꯛꯇꯣ ꯍꯥꯏꯗꯤ ꯑ ꯂꯥꯏꯕꯛ ꯐꯔꯒꯗꯤ ꯃꯅꯦꯝꯄꯣꯛ ꯂꯩꯖꯔꯒꯗꯤ ꯐꯔꯦꯀꯣ ꯃꯅꯦꯝ ꯄꯣꯛꯀ ꯂꯩꯖꯗꯕ ꯅꯨꯄꯤꯉꯩꯁꯤꯗꯤ ꯑꯁ ꯋꯥꯔꯝꯗꯧ ꯃꯌꯥꯝꯗꯣ
ꯑꯁ ꯋꯥꯅꯤ ꯋꯥꯅꯤ ꯑꯗꯒꯤ
ꯑꯗ ꯏꯃꯨꯡꯒꯤ ꯀꯨꯗꯣꯝꯁꯦ ꯎꯝ
ꯗꯤ ꯃꯥꯒꯤ ꯅꯨꯄꯥꯗꯨꯅ ꯅꯨꯄꯤ ꯅꯨꯄꯥꯒꯤ ꯊꯕꯛ ꯈꯥꯏꯗꯕ ꯅꯨꯄꯥ ꯑꯣꯏꯔ ꯇꯥꯔꯗꯤ ꯑꯃꯨꯛ ꯐꯩꯀꯣ ꯃꯇꯦꯡ ꯄꯥꯡꯅꯅꯤꯕ ꯑꯥ ꯑꯗꯨ ꯎ ꯈꯥꯏꯕ ꯅꯨꯄꯥ ꯑꯣꯏꯔꯗꯤ ꯑꯁ ꯋꯥꯕ
ꯑꯗꯨꯅꯦ ꯁꯤꯇꯤ ꯅꯨꯄꯥ ꯍꯥꯏꯕ ꯅꯨꯄꯤ ꯍꯥꯏꯕ ꯊꯕꯛ ꯂꯩꯇꯦ ꯍꯥꯏꯕ
ꯍ ꯍꯣ ꯑꯗꯨ ꯑꯗꯨꯅꯦ ꯑꯩꯈꯣꯏ ꯃꯃꯥꯅꯁꯨ ꯍꯥꯏꯔꯤꯁꯦ ꯅꯨꯄꯥ ꯅꯨꯄꯤ ꯈꯥꯏꯕ ꯊꯕꯛ ꯀꯩꯅꯣ ꯂꯩꯇꯦ ꯈꯣꯠꯇꯦ ꯑꯩꯈꯣꯏ ꯕꯕꯥꯅꯁꯨ ꯑꯗꯨꯝ ꯉꯥꯡꯉꯦꯕꯀꯣ ꯗꯗꯥ ꯑꯩꯈꯣꯏꯗ ꯅꯨꯄꯥ ꯅꯨꯄꯤ ꯄꯤ ꯊꯕꯛ ꯍꯥꯏꯕ ꯌꯥꯔꯣꯏ ꯂꯣꯏꯅ ꯍꯩꯖꯤꯟꯒꯗꯕꯅꯦ ꯂꯣꯏꯅ ꯍꯩꯕꯗ ꯅꯣꯏ ꯑꯃꯥꯡꯕ ꯀꯩꯁꯨ ꯂꯩꯇꯦ ꯅ ꯍꯥꯏꯔꯒ ꯑꯩꯅ ꯅꯦ ꯃꯃꯥ ꯈꯛꯇꯪ ꯊꯣꯡꯕ ꯍꯩꯔꯦ ꯈꯔꯗꯅꯦ ꯃꯃꯥ ꯍꯦꯛ ꯅꯥꯈꯤꯕꯗ ꯀꯅꯥꯅ ꯊꯣꯡꯉ ꯀꯅꯥꯅ ꯆꯥꯗꯣꯏꯅꯦꯣ
ꯃꯥꯅꯦ ꯑꯗꯨ ꯌꯥꯝ ꯆꯨꯝꯕ ꯋꯥꯐꯝꯅꯤꯕꯦꯝ
ꯎꯝ ꯂꯣꯏꯅ ꯍꯩꯍꯜꯂꯦꯕ ꯅꯨꯄꯤ ꯅꯨꯄꯥ ꯈꯥꯏꯗꯕꯤꯗ
ꯎꯝ ꯐꯔ
ꯊꯁ
ꯅꯨꯡꯉꯥꯏꯇꯦꯗ ꯃꯧꯁꯤꯡꯁꯦ
ꯊꯣꯅꯤ
ꯅꯪꯅ ꯅꯪꯅ ꯆꯦꯟꯕꯗꯀꯣ ꯑꯁ ꯂ ꯊꯣꯡꯉꯒ ꯑꯃꯨꯛ ꯆꯥ ꯑꯃꯨꯛ ꯄꯨꯊꯣꯛꯀꯅꯤ ꯑꯗꯒꯤ ꯆꯥꯛ ꯑꯃꯨꯛ ꯊꯣꯡꯒꯅꯤ
ꯧ ꯇꯣꯏꯅ ꯇꯉ ꯑꯗꯒꯤꯗꯤ ꯊꯥꯏꯅꯉꯩ ꯃꯇꯝ ꯑꯗꯨꯅ ꯑꯃꯨꯛ ꯅꯨꯄꯤꯗꯨꯅ ꯊꯕꯛ ꯇꯧꯗꯕꯅꯤꯅ ꯌꯨꯝꯒꯤ ꯃꯀꯨꯞ ꯃꯇꯥ ꯈꯛꯇꯪ ꯅꯣꯝꯕꯅꯦ ꯍꯧꯖꯤꯛꯀꯥꯟꯁꯤꯅ ꯑꯃꯨꯛ ꯑꯃꯨꯛ ꯊꯕꯛ ꯏꯁꯥꯒꯤ ꯊꯕꯛꯁꯨ ꯆꯠꯇꯣꯏꯕ ꯑꯗꯨ ꯅꯪꯅꯕꯁꯨ ꯊꯣꯡꯒꯗꯕ ꯍꯜꯂꯛꯑꯒ ꯑꯃꯨꯛꯁꯨ ꯄꯣꯊꯥꯕ ꯐꯪꯉꯣꯏꯗꯣꯏꯅꯦ ꯍꯥꯏꯕ ꯑꯃꯨꯛꯀ ꯑꯃꯨꯛ ꯌꯨꯝꯒꯤ ꯑꯃꯨꯛ ꯀꯨꯞꯂꯣꯝꯗꯨ ꯅꯣꯝꯗꯣꯏꯅꯦ ꯍꯥꯏꯕ ꯑ
ꯑꯁ ꯂꯩꯁꯥꯔꯤꯀꯥꯟꯗ ꯑꯩꯅ ꯍꯥꯏꯒꯗꯕꯅꯤ ꯅꯨꯡꯉꯥꯏꯍꯧꯔꯣꯖꯤꯅꯦꯕꯦꯝ ꯑꯃ ꯆꯥꯕ ꯊꯛꯄ ꯇꯨꯝꯕ ꯄꯦꯟ ꯄꯦꯟ ꯆꯥꯎ ꯊꯛꯑꯣ ꯁꯤꯅ ꯑꯩ ꯍꯥꯏꯅꯤꯡꯉꯁꯤ ꯑꯗꯒꯤ ꯀꯣꯏꯅꯤꯡ ꯀꯣꯏꯅꯤꯡ ꯃꯨ ꯄꯦꯟ ꯄꯦꯟ ꯀꯣꯏꯍꯧꯗ ꯍꯥꯏꯅꯤꯡꯉꯤꯁꯦ ꯍ ꯂꯨꯉꯨ ꯂꯨꯍꯣꯡꯉꯕ ꯀꯣꯏ ꯆꯠꯄꯁꯨ ꯐꯪꯉꯔꯣꯏ
ꯐꯪꯉꯔꯣꯏ ꯐꯪꯉꯔꯣꯏ
ꯍꯣꯏ ꯆꯍꯤ ꯑꯃꯗ ꯊꯥ ꯑꯃꯗ ꯑꯃꯨꯔꯣ ꯑꯅꯦꯛꯇꯨꯅ ꯑꯃꯅꯤꯀꯣ
ꯑ ꯑꯊꯥꯗꯤ ꯍꯥꯏꯔꯣꯏꯗꯣꯏꯕꯨ
ꯌꯥꯝ ꯇꯣꯏꯅ ꯀꯣꯏꯕ ꯐꯪꯉꯔꯣꯏ ꯍꯥꯏꯕ ꯎꯝ
ꯌꯥꯝ ꯇꯥꯡꯅ ꯇꯥꯡꯅ ꯄꯨꯜꯂꯅꯤ ꯏꯃꯥꯟꯅꯕꯤꯁꯤꯡꯁꯨ
ꯎꯝ ꯋꯥꯔꯤꯁꯨ ꯌꯥꯝ ꯅꯨꯡꯉꯥꯏꯔꯦ ꯇꯧꯔꯤꯁꯦ
ꯎꯝ
ꯁꯨꯃꯥꯏꯅ ꯇꯧꯁꯦ ꯅꯣꯡꯃꯃ ꯏꯟꯖꯥꯡ ꯑꯍꯥꯎ ꯃ ꯆꯥꯁꯦ
ꯍꯣꯏ
ꯑꯗꯣ ꯉꯁꯤ ꯑꯩ ꯊꯝꯃꯒꯦ ꯀꯣꯀꯣꯜꯁꯦ
ꯍꯣꯏ ꯍꯣꯏ ꯍꯣꯏ
ꯆꯥꯗꯅꯕ ꯇꯧꯔꯨꯈꯤꯒ ꯏꯕꯦꯝꯃ ꯑꯁ ꯕꯔꯥꯅꯤ ꯀꯣ ꯊꯥꯎ ꯁꯨꯕꯣ ꯋꯥꯔꯦ ꯅꯪ ꯉꯍ ꯑꯣꯏꯣꯏꯁꯟꯅꯗꯕꯁꯤꯅ ꯑꯋꯥꯕꯈꯛ ꯀꯣꯛꯑꯦ
ꯑ ꯍꯣꯏ
ꯊꯝꯃꯦꯀꯣ ꯎꯝ